ꯀꯩꯇꯧꯒꯦꯕꯔ꯭ ꯅꯪ
ꯐꯤ ꯁꯨꯕꯤꯕꯅꯦ
ꯅꯞꯊꯤꯗꯧ ꯁꯨꯔꯨꯅꯨ ꯍꯣꯔꯦꯟꯅ ꯁꯥꯌꯧ ꯀꯥꯟꯗ ꯁꯨ
ꯑꯗꯨꯖꯤꯛ ꯏꯁꯨ ꯇꯧ ꯀꯩꯅꯣ ꯐꯔꯦꯅꯦ ꯚꯥꯏ ꯃ ꯇꯠꯂꯅꯦ ꯍꯣꯏ ꯁꯁꯨꯅꯦ
ꯣꯏ ꯀꯝꯄꯜꯁꯔꯤꯅꯤ ꯁꯨꯅꯉꯥꯏꯗ
ꯄꯣꯁꯅꯤ ꯚ ꯑꯟꯗꯒꯦꯛ ꯁꯂꯥꯏꯇꯦꯅꯤ
ꯎꯝ ꯅꯪ ꯑꯗꯨ ꯍꯔ ꯅꯪꯕꯒꯣꯟ ꯃꯨꯣꯟꯟ ꯃꯒ
ꯐꯣꯡ ꯐꯦꯡꯅꯥ ꯂꯩꯅꯗ
ꯀꯩ ꯀꯩ ꯀ ꯀꯦ ꯀꯌꯥ ꯀꯩ ꯀ ꯀꯩ ꯍꯧꯔꯤꯃꯨ
ꯐꯗꯕꯤꯒꯤ
ꯅꯪ ꯃꯀꯣꯟꯅꯤ ꯑ
ꯍꯥ
ꯀꯩꯕ
ꯑꯅꯦ ꯏ ꯏꯁ ꯁꯀꯦꯗꯒꯠꯇꯦꯡ ꯍꯥ ꯍꯥ ꯇꯧ ꯏ ꯅ
ꯍ ꯑꯩ ꯕꯦꯛ ꯇꯨ ꯃꯥꯏ ꯔꯨꯝꯅꯤꯅꯦ ꯑꯗꯨꯝ ꯑꯃꯨꯛ ꯁꯥꯕ ꯔꯨꯝꯗ ꯑꯗꯨꯝ
ꯀ꯭ꯔꯦ ꯑꯗꯨꯝ ꯑꯦ ꯁꯤ ꯀꯣꯟ ꯇꯧꯔ ꯂꯩꯣꯏꯅꯤ ꯀ꯭ꯔꯣ
ꯑꯦ ꯑꯦꯁꯤ ꯑꯣꯟꯗ꯭ꯔꯗꯤ ꯂꯥꯏꯠ ꯃꯨꯜꯂꯦꯕ ꯑꯗꯨꯒꯤ ꯃꯈꯥ ꯀꯝꯄꯜꯁꯔꯤ ꯀꯨꯝꯕ ꯇꯥꯏ
ꯅꯦ ꯚꯥꯏ ꯑꯗꯨꯗꯤ ꯊꯣꯛꯀꯠꯇꯧꯔꯅꯦ ꯚꯥꯏ ꯂꯥꯏ ꯑꯁꯤꯁꯤ ꯃꯈꯥꯏ ꯑꯣꯟꯗ ꯌꯥꯕ ꯂꯥꯏ ꯃꯈꯩ ꯃꯨꯍꯜꯂꯕꯅꯤ ꯍꯥꯏꯥꯏꯅ ꯆꯥꯎꯥꯛꯈꯟꯗꯣꯏꯅꯤꯅ
ꯔꯝꯁ ꯑꯃ ꯑꯣꯏꯅ ꯑꯦꯁꯤ ꯑꯣꯟ ꯑꯩꯈꯣꯏꯗ ꯄꯨꯡ ꯋꯥꯟ ꯑꯩꯠ ꯇꯨꯝꯗ꯭ꯔꯤꯉꯩꯗꯅꯤ ꯁꯥꯕꯒꯤꯗꯃꯛꯇ ꯑꯃ ꯑꯦꯁꯤ ꯑꯣꯟ ꯇꯧꯒꯦꯅ ꯑꯦꯁꯤ ꯑꯣꯟ ꯇꯧꯕꯗꯨꯗꯤ ꯇ ꯐꯥꯏꯚ ꯃꯤꯠ ꯂ ꯂꯥꯏ ꯃꯗ ꯈꯅꯤꯣ ꯑꯗꯨꯗꯤ ꯑꯩꯗꯤ ꯑꯣꯇꯣ ꯂꯥꯛꯀꯦꯔꯥꯅ ꯅꯍ ꯉꯔ ꯂꯩ ꯐ ꯇꯦꯟ ꯂꯥꯛꯇꯔ ꯆꯂꯥꯏ ꯂꯩꯇ꯭ꯔꯣ ꯃꯀꯨꯃ
ꯍ ꯂꯥꯏꯔꯤꯛꯨꯝꯕꯗꯤ ꯄ ꯄꯛꯇꯕꯤꯗ ꯑꯩꯈꯣꯏꯗꯤ ꯁꯤꯗꯗꯤ ꯍꯣꯏ ꯐꯥꯏꯅ ꯌꯥꯗꯦꯣꯏꯅꯤ ꯏꯁꯤꯡ ꯃꯃꯥ ꯃ ꯗꯥꯛꯇꯔ ꯑꯃꯗꯨ ꯈꯣꯏꯗꯦꯛ ꯃ ꯆ ꯃ ꯑꯗꯨ ꯅꯣꯏꯗꯤ ꯏꯁꯤꯡꯗꯤ ꯔꯤꯒꯨꯜ ꯂꯧꯔꯛꯑꯅꯦ ꯅꯣꯏꯗꯤꯀꯣ
ꯁꯒꯝ ꯂꯩꯗ
ꯍꯣꯏ ꯑꯗꯨꯗꯤ ꯅꯪ ꯄ꯭ꯔꯣꯕ꯭ꯂꯦꯝꯗ ꯏꯁꯤꯡ ꯂꯥꯛꯇꯕ ꯑꯗꯨꯃꯥꯏꯅ ꯇꯧꯈꯧꯕꯗꯣ
ꯌꯥꯖꯒ ꯂꯩꯖ
ꯀꯦ ꯃ ꯂ ꯂ ꯂꯣ ꯏꯐꯦꯟ ꯅꯨ ꯆꯠꯊꯦꯁꯤꯅ ꯆꯨꯞ ꯊꯛꯄꯁꯤ ꯀꯩꯁꯨꯝꯅ
ꯆꯍꯤ ꯃꯁ ꯆꯨꯞ ꯆꯨꯞ ꯆꯨꯞ ꯆ ꯍꯥꯏꯔꯂꯦ
ꯆꯨꯄ ꯆꯨꯄ ꯆ ꯆ
ꯑꯗꯨꯗꯤ ꯊꯪꯅꯤꯡꯕꯃꯩ ꯀꯩꯁꯨ ꯂꯩꯇꯦ ꯀ꯭ꯔꯦꯕꯤꯟꯗꯧꯕꯗꯤ ꯂꯩꯗꯣꯏꯗꯪ
ꯑꯗꯨꯗꯤ ꯅꯠꯇꯦꯗ ꯑꯗꯨꯕꯨ ꯑꯗꯨꯝ ꯆꯤꯟꯟꯅ ꯀꯩꯅꯣ ꯃꯥ ꯋꯥꯠꯄꯒꯨꯝꯕ ꯇꯧꯋꯦꯕ ꯑꯗꯨꯝ ꯇꯧꯗ꯭ꯔꯗꯤ
ꯊꯛꯄꯤꯔꯛꯑꯦꯅ ꯑꯃꯨꯛ ꯋꯥꯏ ꯋꯥꯏꯗ ꯑꯗꯨꯒꯤ ꯄꯥꯏꯗꯕꯅꯤ ꯑꯗꯨ
ꯍꯥ
ꯄꯥꯏꯕꯤꯔꯛꯑꯦ ꯍꯦꯟꯅ ꯋꯥꯏꯑꯦꯕ ꯑꯗꯨꯒꯤ ꯄꯥꯏꯗꯕꯅꯦꯕ
ꯀꯣꯛ ꯆꯤꯛꯄ ꯑꯃ ꯇꯧꯗꯔ
ꯄꯥꯏꯕꯤꯔꯒ ꯃꯁꯥꯏꯒꯤ ꯃꯁꯥꯗꯗ ꯌꯥꯝ ꯅꯨꯡꯉꯥꯏꯇꯕ ꯑꯃ ꯂꯩꯌꯦꯕ ꯑꯇꯩ ꯀꯔꯤꯁꯨ ꯇꯧꯗꯕꯤꯗ ꯁꯤ ꯆꯤꯟꯕꯗꯒꯤ ꯀꯗꯥꯏꯗꯒꯤ ꯌꯥꯝ ꯋꯥꯏ ꯆꯤꯟꯕ ꯑꯃ ꯂꯩꯌꯦꯕ ꯕꯣꯗꯤ ꯅꯨꯡꯉꯥꯏꯇꯕ ꯑꯗꯨꯒ ꯃꯆꯤꯟ ꯇꯦꯁ ꯌꯥꯝ ꯅꯨꯡꯉꯥꯏꯇꯕꯗꯨ
ꯑꯦꯝ ꯑꯦꯜ ꯑꯦ ꯀꯥꯎꯐꯠ ꯅꯨꯡꯉꯥꯏꯅꯤꯗ ꯍꯣꯡꯕꯗ
ꯑꯦꯝ ꯑꯦꯜ ꯑꯦꯕ
ꯍ‌ꯣꯏ
ꯅꯪ ꯑꯦꯝ ꯑꯦꯜ ꯑꯦ ꯎꯅꯒꯅꯤꯕ
ꯑꯁ ꯁꯤ ꯑꯩꯈꯣꯏꯒꯤ ꯁꯤꯖꯔ ꯃꯆꯥ ꯑꯃ ꯂꯩꯕꯅꯦ ꯃꯣꯁꯇꯥꯖ ꯀꯥꯞꯄ ꯂꯣꯏꯔꯒ ꯈꯨꯠꯇ ꯀꯩꯅꯣ ꯈꯨꯠ ꯄꯥꯝꯗ ꯀꯩꯅꯣ ꯑꯃ ꯊꯣꯏꯅ ꯂꯥꯏꯛ ꯁ꯭ꯀꯤꯟ ꯍꯥꯔꯠ ꯍꯥꯔꯠ ꯇꯧꯔꯒ ꯔꯥꯎꯟ ꯔꯥꯎꯟ ꯇꯧꯔꯒ ꯂꯩꯕ ꯃꯗ ꯑꯗꯣ ꯃꯗꯨ ꯂꯩꯕ ꯁꯤꯖꯔ ꯀꯛꯊꯣꯛꯑꯒ ꯂꯩꯕꯅꯤꯕ ꯇꯦꯛꯈ꯭ꯔꯕꯣꯅꯤꯗ ꯀꯟꯅ ꯂꯩꯕꯒ‌ꯦꯗꯦ ꯗꯥꯕꯂꯤꯗ ꯑꯗꯨꯅꯦ
ꯅꯪꯒꯤ ꯊꯤꯕ
ꯑꯗꯨ ꯍꯧꯖꯤꯛꯀꯥꯟꯗꯤ ꯀꯔꯤ ꯇꯧꯕꯔꯅꯦ ꯗꯤꯇꯦꯜ ꯗꯤꯇꯦꯜ ꯈꯔꯁꯨ ꯎꯍꯟꯗ꯭ꯔꯦꯀꯣ ꯚꯥꯏ
ꯍꯥꯏꯕꯗꯤ
ꯃꯁꯤꯒꯤ ꯗꯤꯇꯦꯜꯗꯨ ꯀꯔꯤꯁꯨ ꯎꯍꯟꯗ꯭ꯔꯦꯕ
ꯍꯣꯏ
ꯑꯩꯅ
ꯀꯦꯟꯁꯔ ꯅꯥꯔꯒ ꯂꯩꯅꯦꯀꯣ ꯊ꯭ꯔꯣꯠ ꯀꯦꯟꯁꯔ ꯑꯃ
ꯊ꯭ꯔꯣꯠ ꯀꯦꯟꯁꯔ ꯅꯠꯇꯦ ꯚꯥꯏ ꯇꯤꯚꯤꯅꯦ ꯚꯥꯏ ꯇꯤꯚꯤ
ꯇꯤꯚꯤ ꯅꯥꯔ‌ꯣꯏ ꯊ꯭ꯔꯣꯠ ꯀꯦꯟꯁꯔ ꯗꯥꯏꯔ‌ꯦꯛ
ꯀ‌ꯣꯞ ꯇꯧ ꯂꯩꯕꯔ‌ꯣ
ꯅ‌ꯣꯏꯗꯤ ꯍꯟꯅ ꯅꯥꯏꯅ‌ꯦ ꯇꯤ ꯚꯤ ꯐꯔꯁ ꯅꯥꯔꯛꯄꯗ ꯀꯩꯗꯧꯕ꯭ꯔꯥ ꯀꯔꯤ ꯇꯧꯕꯩꯔꯁꯨ ꯈꯪꯗꯦ ꯆꯤꯡꯕ ꯑꯃꯁꯨ ꯌꯥꯝ ꯆꯤꯡꯕꯁꯨ ꯅꯠꯇꯦ ꯑꯗꯨ ꯑꯗꯨꯝ ꯂꯩꯔꯒ ꯅꯨꯃꯤꯠ ꯑꯃ ꯑꯩꯈꯣꯏꯒꯤ ꯊꯕꯛ ꯂꯣꯏꯈ꯭ꯔꯦ ꯑꯗꯨꯗꯒꯤꯗꯤ ꯆꯥꯛ ꯆꯥꯕ ꯂꯣꯏꯔꯒ ꯍꯧꯖꯤꯛ ꯂꯨꯄꯥ ꯀꯨꯟꯒꯤ ꯀꯣꯛ ꯃꯆꯥ ꯂꯩꯅ
ꯎꯝ
ꯃꯥꯗꯣ ꯃꯥꯗꯣ ꯁꯣꯠꯅ ꯄꯥꯏꯕꯅꯤꯗ ꯑꯩ ꯗꯣ
ꯑꯗꯨꯗꯩꯗꯤ ꯉꯥꯛ ꯂꯩꯔꯒ ꯀꯟꯅ ꯂꯣꯛ ꯈꯨꯕ ꯍꯧꯔꯦ ꯂꯣꯛ ꯈꯨꯔꯥꯒ ꯍꯣꯔꯦꯟꯗꯤ ꯑꯩ ꯂꯣꯛ ꯈꯨꯃꯟꯕꯥꯒꯤ ꯗꯃꯛ ꯇꯞꯗ ꯆꯠꯂꯦ ꯇꯞꯗꯥꯒꯤ ꯂꯣꯛ ꯈꯨꯔꯥꯒ ꯁꯦꯂ‌ꯦꯕꯁ ꯄꯤ ꯇ ꯏꯊ‌ꯣꯛꯑꯦꯕ ꯗꯨꯗꯒꯤꯀꯣ ꯈꯔ ꯕ‌ꯦꯟ ꯇꯧꯕꯤꯔ ꯏꯗꯨ ꯑꯣꯇꯣꯃꯦꯇꯤꯛ ꯊꯧꯕꯥꯥ ꯍꯧꯔꯅꯤ ꯑꯗꯨ ꯀ꯭ꯔꯤꯁꯨ ꯅꯠꯇ꯭ꯔꯦ ꯏꯁꯤꯡ ꯇꯥꯕ ꯍꯧꯅ ꯃꯆꯤꯟꯗꯒꯤ ꯑꯗꯨꯗꯒꯤꯗꯤ ꯑꯣ ꯀ꯭ꯔꯤ ꯇꯧꯈ꯭ꯔꯥꯕ ꯑꯩꯈꯣꯏꯅ ꯏꯁꯤꯡ ꯂꯤꯇꯔ ꯑꯃ ꯐꯨꯜ ꯊꯛꯑꯦ ꯑꯗꯨꯁꯨ ꯑꯃꯨꯛ ꯀꯣꯛ ꯕꯦꯟ ꯇꯧꯕꯒꯤ ꯏꯗꯨ ꯑꯗꯨꯝ ꯇꯥꯔ ꯂꯩꯈꯔ‌ꯦ ꯑꯗꯒꯤ ꯑꯁ ꯁꯤꯗ ꯌꯥꯔꯣꯏꯅ ꯑꯩꯒꯤ ꯑꯩꯈꯣꯏ ꯊꯕꯛ ꯁꯨꯃꯤꯟꯅꯕ ꯅꯨꯄꯥ ꯑꯃꯕꯨ ꯌꯨꯝ ꯇꯧꯍꯜꯂꯦ ꯑꯩꯒꯤ ꯏꯆꯦꯈꫭꯏ ꯌꯨꯝꯗ ꯑꯗꯨꯗꯒꯤꯗꯤ ꯅꯦꯛꯁ ꯗꯦ ꯇ꯭ꯔꯤꯠꯃꯦꯟ ꯆꯠꯄꯗꯗꯤ ꯇꯤꯚꯤ ꯅꯥꯏꯌꯦ ꯁꯤꯅꯤꯅꯦ ꯑꯗꯨ ꯐꯥꯛꯀꯤ ꯅꯠꯇ꯭ꯔꯦꯅꯦ ꯑꯗꯨꯗꯒꯤꯗꯤ
ꯇꯤꯚꯤ ꯅꯥꯕ ꯈꯩꯅꯥꯁꯨ
ꯑꯗꯨꯗꯒꯤꯗꯤ ꯌꯥꯝ ꯀꯪꯕ ꯍꯧꯈ꯭ꯔꯦ ꯇꯞ ꯇꯞꯅ ꯑꯗꯣ ꯅꯣꯔꯃꯦꯜ ꯂꯩꯕ ꯀꯥꯟꯗꯗꯤ ꯀ꯭ꯔꯤꯁꯨ ꯂꯣꯛ ꯈꯨꯗꯦꯕ ꯗꯣꯛꯇ꯭ꯔꯅ ꯆꯦꯛꯀꯞ ꯇꯧꯔꯥꯅꯤ ꯍꯥꯏꯅ ꯃꯥꯒꯤ ꯍꯥ ꯍꯥꯠꯕꯤꯗ ꯃꯥ ꯇꯥꯅꯤꯉꯥꯏ ꯑꯃ ꯂꯩꯅ
ꯎꯝ
ꯑꯗꯨꯗꯨꯅ ꯄꯥꯏꯔꯛ ꯆꯦꯠꯁꯗ ꯇꯠꯅ ꯂꫭꯛ ꯈꯨꯕ ꯍꯧꯔꯅꯤ ꯑꯗꯨꯒ ꯈꯦꯔꯅꯦ ꯍꯤꯗꯥꯛ ꯌꯥꯝ ꯄꯤꯌꯦ ꯑꯗꯩ ꯍꯤꯗꯥꯛꯇꯣ ꯑꯃꯔꯛꯇꯥꯒꯤ ꯁꯤꯛꯁꯔꯥ ꯑꯩꯠ ꯄꯤꯁ ꯁ꯭ꯋꯥꯂꯣ ꯇꯧꯋꯦ ꯑꯗꫭ ꯊꯥ ꯀꯌꯥꯔ ꯁꯤꯛꯁ ꯃꯟꯠꯁꯀꯤ ꯄꯤꯕ ꯃꯥꯜꯂꯦ ꯑꯗꯣ ꯑꯩ ꯊ꯭ꯔꯤ ꯃꯟꯁ ꯉꯥꯛꯇ ꯆꯥꯔꯥ ꯇꯣꯛꯈ꯭ꯔꯤꯗ ꯑꯩ ꯂꫭꯛ ꯈꯨꯕ ꯀꯔꯤꯁꯨ ꯄ꯭ꯔꯣꯕ꯭ꯂꯦꯝ ꯂꯩꯇ꯭ꯔꯕꯒꯤ ꯑꯗꯨ ꯁꯤꯛꯁ ꯃꯟꯊꯁ ꯀꯝꯄ꯭ꯂꯤꯠꯂꯤ ꯆꯥꯗ꯭ꯔꯗꯤ ꯑꯃꯨꯛꯀꯥ ꯂꯥꯛꯄꯅꯦ ꯑꯗꯨꯝ ꯍꯥꯏꯌꯦꯕ ꯃꯣꯏꯅ ꯍꯥꯏꯕꯗ ꯑꯗꯨꯒ ꯂꯥꯛꯁꯨ ꯂꯥꯛꯇ꯭ꯔꯦꯗ
ꯕ꯭ꯔꯤꯠ ꯇꯧꯔꯒꯅ ꯅꯪ ꯆꯦꯁ ꯆꯦꯁꯇꯨ ꯅꯥꯔꯛꯒꯅꯤ
ꯑꯗꯨꯅꯦꯕ ꯕ꯭ꯔꯤꯠ ꯇꯧ ꯕ꯭ꯔꯤꯠ ꯇꯧꯕ ꯑꯗꯨꯝ ꯕꫭꯗꯤꯒꯨꯃ ꯂꯦꯐ ꯔꯥꯏꯠ ꯃꯇꯟ ꯇꯧꯀꯥꯟꯗ ꯌꯥꯝ ꯅꯥꯕ ꯑꯃ ꯐꯤꯜ ꯇꯧꯋꯦꯕ ꯑꯗꯨꯝ
ꯑꯗꯣ ꯀꯟꯅ ꯏꯟꯍꯦꯜ ꯇꯧꯔꯥꯗꯤ ꯂꯣꯛ ꯈꯨꯔꯛꯄ ꯍꯧꯔꯛꯄꯥꯅꯦ ꯑꯃꯨꯛꯀꯥ
ꯑꯗꯨꯃꯥꯏꯗꯤ ꯇꯧꯗꯦ ꯗꯨꯕꯨ ꯑꯩ ꯆꯦꯁ ꯁꯤ ꯐꯖ ꯅꯥꯏ
ꯎꯝ ꯆꯦꯁ ꯅꯥꯏ ꯑꯗꯨꯒ ꯕꯨꯗꯤ ꯇꯔꯟ ꯇꯧꯕꯒꯟ ꯅꯥꯏꯕꯁꯤꯗꯤ ꯀꯩꯅꯣ ꯇꯧꯏꯅꯤꯗ
ꯀ꯭ꯔꯤ
ꯃꯁꯥꯒꯨꯝꯕ ꯋꯤꯛ ꯇꯧꯕ ꯑꯗꯨꯝꯕ ꯇꯧꯕ ꯃꯇꯝꯗ ꯑꯩꯁꯨ ꯑꯗꯨꯝ ꯂꯥꯅꯥꯏꯗ ꯕꯣꯗꯤꯃꯛ ꯄꯦꯟ ꯂꯩꯕꯗꯨꯗꯤ ꯆꯦꯁ ꯑꯃ ꯇꯨꯝꯕ ꯀꯥꯟꯗ ꯈꯔ ꯇꯨꯝꯕ ꯁꯣꯏꯕ ꯑꯗꯨꯒ ꯕꯣꯗꯤꯗꯨ ꯑꯦꯛꯁ꯭ꯔꯁꯥꯏꯁ ꯃꯥ ꯀ꯭ꯔꯤꯁꯨ ꯄꯤꯗ꯭ꯔꯦ ꯑꯗꯨꯝ ꯅꯥꯏꯌꯦꯗꯥ
ꯃꯅꯨꯡꯁꯤ ꯅꯥꯕꯅꯤꯗ ꯑꯩꯅ ꯃꯄꯥꯟꯗ ꯅꯥꯕ ꯅꯠꯇꯦꯕ
ꯍꯣꯃꯣꯀꯣꯠ ꯈꯔ ꯈꯔ ꯇꯥꯎꯕ ꯍꯧꯕꯒꯥꯟ ꯐꯔꯥꯅꯦ
ꯍꯥꯏꯩ ꯍꯧꯖꯤꯛ ꯑꯩꯅ ꯃꯦꯟ ꯄꯥꯏ ꯃꯦꯟ ꯇꯧꯅꯤꯡꯕꯁꯤꯗꯤ ꯁꯣꯜꯗꯔ ꯉ ꯇꯥ ꯁꯤꯅꯤꯡꯉꯩꯗ
ꯁꯣꯜꯗꯔ ꯐꯔꯗꯤ ꯑꯗꯨꯝ ꯐ ꯌꯥꯔꯦꯗ ꯍꯧꯖꯤꯛꯁꯦ ꯁꯣꯜꯗ꯭ꯔꯗ ꯈꯔ ꯐ꯭ꯂꯦꯠ ꯇꯧꯕ ꯑꯃ ꯂꯩꯈꯤꯕ ꯌꯥꯝ ꯐꯖꯥꯗꯦꯕꯥ
ꯁꯣꯜꯗꯔꯗꯤ ꯌꯥꯔꯦꯗ ꯅꯪꯒꯤ ꯋꯦꯁꯇꯨꯅꯤ ꯌꯦꯡꯕꯗꫭ
ꯏꯟꯀ꯭ꯂꯥꯏꯟ ꯏꯟꯀ꯭ꯂꯥꯏꯟ ꯄꯨꯂꯞꯗꯨꯗ ꯄꯨꯁꯑꯕꯗꯣ ꯇꯧꯗ꯭ꯔꯤꯉꯩꯗ ꯏꯗꯦ ꯋꯦꯁꯀꯨꯝꯃꯩꯀꯩꯗꯤ ꯀꯥꯏꯗꯦꯗ ꯑꯩ ꯋꯦꯁ ꯂꯥꯏꯟ ꯑꯣꯏꯔꯗꯗꯤ
ꯋꯦꯠꯁꯤꯅ ꯃꯦꯟꯅꯦ ꯚꯥꯏ ꯋꯦꯁꯇꯣ ꯐꯖꯥꯈ꯭ꯔꯗꯤ ꯚꯥꯏ ꯁꯣꯜꯗꯔ ꯁꯨ ꯆꯥꯎꯅ ꯎꯕꯥꯅꯦ
ꯁꯤꯛꯁ ꯄꯦꯛ ꯁꯤꯛꯁ ꯁꯤꯛꯁ ꯄꯦꯛ ꯃꯁꯨ ꯗꯔꯒ ꯂꯩꯇꯦ
ꯑꯗꯨꯃꯗꯤ ꯍꯥꯏꯗ ꯅꯠꯇꯦ ꯑꯗꯨ ꯋꯦꯁꯇꯨ ꯆꯪꯈ꯭ꯔꯗꯤ ꯑꯩꯈꯣꯏ ꯚꯤꯗꯨ ꯊꯣꯛꯈ꯭ꯔꯗꯤ ꯑꯩꯈꯣꯏ ꯆꯦ ꯁꯣꯜꯗꯔꯒ ꯃꯉꯣꯟꯗ ꯌꯥꯝ ꯆꯥꯎꯧꯕꯅꯦꯕ ꯑꯗꯣꯒ ꯃꯤꯁꯨ ꯈ꯭ꯔ ꯋꯥꯡꯕꯒꯨꯝ ꯇꯧꯕꯥꯅꯦꯕ ꯑꯗꯨ ꯋꯦꯠꯁ ꯐꯖꯥ ꯈ꯭ꯔꯗꯤ
ꯅꯪ ꯋꯦꯁ ꯂꯦꯡ ꯋꯦꯁ ꯂꯦꯡ ꯁꯦꯝꯒꯅꯤ ꯍꯥꯏꯗꯤ ꯀꯝꯄꯜꯁꯔꯤ ꯅꯪꯒꯤ ꯁꯤꯛꯁ ꯄꯦꯛ ꯁꯦꯝꯒꯗꯕꯅꯤ ꯁꯤꯛꯁ ꯄꯦꯛ ꯆꯪꯒꯅꯤ
ꯑꯗꯨ ꯋꯥꯔꯤ ꯄꯥꯝꯗꯦꯗ ꯋꯦꯁ ꯈꯛ ꯄꯏꯛꯍꯟꯕ ꯉꯇ ꯄꯥꯝꯕ ꯋꯥꯅꯤꯗ ꯑꯩꯗꯤ ꯋꯦꯠꯁꯇꯣ ꯌꯦꯡꯕꯥ ꯌꯥꯗꯦꯕ ꯑ ꯏꯁꯇ꯭ꯔꯦꯠ ꯂꯩꯕꯥꯗꯣ ꯐꯖꯥꯗꯦꯕ
ꯎꯝ ꯑꯞꯄꯔ ꯕꯣꯗꯤ ꯂꯩ ꯑꯩꯗꯤ ꯀꯩꯗꯗ ꯑꯩꯒꯤꯗꯤ
ꯋꯦꯠꯁ ꯐꯖꯥ ꯋꯦꯠꯁ ꯐꯖꯥꯈ꯭ꯔꯗꯤ ꯑꯥꯄ꯭ꯔꯁꯨ ꯑꯗꯨꯝ ꯆꯥꯎꯅ ꯎꯕꯥꯅꯦ ꯑꯗꯨꯨꯝ
ꯍꯣꯏ ꯋꯦꯁ ꯆꯥꯎꯋꯦ ꯇꯤꯀꯦ ꯎꯕꯗꯣ ꯑꯩꯈꯣꯏꯗ ꯃꯔꯗꯤ ꯑꯩꯈꯣꯏ ꯁꯣꯜꯖꯔꯗꯤ ꯑꯗꯨꯝ ꯌꯥꯗꯤ ꯌꯥꯈ꯭ꯔꯕꯅꯦ ꯑꯩꯈꯣꯏꯗꯤ ꯍꯥꯏꯒꯔꯗꯤ ꯑꯗꯨ ꯋꯦꯁꯀꯨꯝꯕ ꯁꯦꯝꯕꯗꯣꯏꯅꯦꯕ ꯍꯦꯟꯅ ꯊꯕꯛ ꯆꯪꯕꯗꯕ
ꯀꯠ ꯀꯠ ꯐꯖꯅꯕꯨꯗꯤ ꯀꯠ ꯐꯖꯅ ꯇꯧꯕ ꯃꯤꯒꯤ ꯁꯣꯜꯗꯔꯗꯨꯣ ꯑꯩꯉꯣꯟꯗ ꯔꯥꯎꯟꯗꯧꯔ ꯂꯩꯕꯗꯨ ꯀꯔꯤꯝ ꯐꯖꯕ꯭ꯔꯅꯣ
ꯑꯗꯨꯃꯗꯤ ꯊꯕꯛ ꯆꯪꯒꯅꯦꯕ ꯑꯗꯨꯃꯗꯤ ꯄꯨꯔꯥ ꯀꯣꯛꯆꯥꯡꯅ ꯇꯧꯕ ꯑꯗꯨꯝ ꯇ꯭ꯔꯦꯅ ꯌꯥꯔꯣꯏꯗꯃꯕꯨ
ꯑꯣ ꯃꯣꯏꯅ ꯐꯤꯔꯣꯣꯟ ꯃꯆꯦꯠꯄꯗꯁꯨ ꯐꯖꯅꯕ ꯑꯣꯏꯅ ꯑꯣꯏꯅ ꯑꯗꯨꯣ ꯁꯣꯗꯔ ꯂꯩꯕꯗꯣ
ꯅꯪ ꯐꯩ ꯇꯥꯏꯠ ꯀꯩꯅꯣ ꯇꯧꯒꯦ ꯐꯖ ꯍꯥꯞꯀꯥꯟꯅ ꯐꯖꯗ꯭ꯔꯕꯏ
ꯑꯩꯈꯣꯏꯅ ꯐꯔꯤ ꯇꯥꯏꯊꯕ ꯎꯗꯔ꯭ꯔꯒꯦ ꯑꯣꯟꯔꯤꯅꯤ ꯌꯦ ꯏꯃꯖꯦ ꯂꯥꯛꯑꯦ ꯃ ꯈꯨꯠꯇꯨꯅ ꯈ꯭ꯔ ꯈꯣꯏꯔ ꯂꯩꯔꯥꯕ ꯒ꯭ꯌꯥꯟ ꯇꯥꯔꯥꯅꯤ ꯑꯗꯨꯗꯒꯤ ꯎ ꯁꯅꯤ ꯐꯕ ꯅꯗ
ꯁ ꯈ
ꯎꯝ ꯀꯔꯗꯗꯤ ꯏꯅꯣ ꯐꯁꯗ ꯇꯔꯒꯒ ꯏꯣꯟꯟꯔ ꯂꯁꯗꯤꯦ
ꯇꯨꯝꯅꯤꯡꯕ ꯑꯣꯏꯔꯗꯤ ꯑꯗꯨꯕꯨꯒꯤ ꯃꯤ ꯃꯈꯥꯏ ꯇꯨꯝꯈ꯭ꯔꯁꯤꯗꯤ ꯑꯃꯨꯛ
ꯍꯧꯀꯣꯠꯄꯤꯌꯅ ꯑꯗ ꯆꯠꯄ ꯃꯇꯝ ꯂꯈ꯭ꯔꯦ ꯅꯨꯃꯤꯆꯤꯟ ꯊꯤꯔꯒ ꯌꯡꯈꯩꯗ ꯆꯠꯂꯒ ꯆꯦꯛ ꯇꯧꯤꯨꯇꯔ ꯕꯇꯟꯗꯒꯤ
ꯑꯩ ꯀꯥꯖꯤꯟꯗꯗꯤ ꯉꯁꯥꯏ ꯄꯨꯡ ꯅꯥꯏꯟꯕ ꯐꯥꯎꯕ ꯑꯃꯥꯏꯅ ꯄꯤꯌ ꯋꯥꯔꯤꯔꯔ ꯇꯨꯝꯈ꯭ꯔꯦ ꯃꯃꯛ
ꯁ ꯅꯨꯄꯤ ꯂꯩ ꯑ ꯐ
ꯑꯦ ꯆ ꯐꯣꯟ ꯐꯣꯟ ꯈ ꯃꯤ
ꯆꯨꯔ ꯆ ꯐ ꯀꯦ ꯃꯗ ꯍꯥꯄꯠ ꯆꯨꯔ ꯂꯩꯅꯤ
ꯇꯨꯝꯕ ꯀꯥꯟꯗꯁꯨ ꯐꯣꯟ ꯇꯧꯕ ꯐꯤꯗꯕꯞ ꯀꯥꯟꯁꯨ ꯇꯧꯕ ꯑꯗꯨꯝ ꯃꯤꯅꯤꯡꯕ
ꯃꯪꯗꯤꯦ ꯍꯨ ꯆꯔ ꯂꯩꯦꯟꯗ ꯆꯦꯉꯥꯏꯗ